ꯕꯣ ꯃꯥꯔ ꯍꯥꯎ ꯑꯣ ꯀꯩꯗꯧꯔꯕꯝꯃꯤꯅꯣ
ꯏ ꯏꯇꯥꯎꯗ ꯄꯥꯎ ꯐꯥꯎꯗ ꯀꯨꯏꯔꯦꯅ ꯇꯧꯔꯛꯏꯕꯅꯤꯅꯤ
ꯑꯣ ꯍꯣ ꯑꯁ ꯈꯪꯗꯗ ꯑꯩꯁꯨ ꯇꯧꯔꯛꯀꯦ ꯇꯧꯅꯤ ꯊꯕꯛꯁꯦ ꯁꯪꯗꯗꯅꯀꯣ ꯇꯧꯔꯤꯗꯨ ꯍꯟꯗꯜ ꯃꯇꯥꯡꯗ
ꯑꯣ ꯏꯇꯥꯎꯕꯨ ꯀꯩꯀꯩ ꯇꯧꯔꯤꯒꯦ
ꯑꯁ ꯀꯩꯁꯨ ꯊꯣꯏꯗꯣꯛꯄ ꯇꯧꯅꯤꯗ ꯍꯧꯖꯤꯛꯁꯦ ꯑꯩꯁꯦ ꯉꯥ ꯈꯔ ꯐꯥꯕ ꯆꯠꯂꯤꯌꯦ
ꯑꯣ
ꯁꯗꯨꯅꯆꯅ ꯑꯍꯦꯟꯕ ꯇꯧꯗ꯭ꯔꯦꯅꯦ
ꯁꯤꯁꯦ ꯀꯗꯥꯏꯗꯒꯤ ꯐꯥꯔꯤꯅꯣ ꯍꯥꯏꯁꯤꯕꯣ
ꯑꯩꯈꯣꯏ ꯃꯐꯝ ꯃꯐꯝꯗ ꯆꯠꯂꯒ ꯉꯥ ꯂꯧꯈꯠꯂꯒ ꯑꯃꯨꯛ ꯌꯥꯏꯔꯒ ꯀꯩꯊꯦꯜꯗ ꯑꯃꯨꯛ ꯊꯥꯕꯤꯗꯣ ꯑꯗꯨꯅꯤ
ꯑꯣ ꯑꯩ ꯈꯣꯣꯏ ꯆꯨꯞ ꯌꯥꯎꯕꯅ ꯈꯜꯜꯂꯤꯕ
ꯅꯠꯇꯦ ꯅꯠꯇꯦ ꯀꯔꯥꯏꯗꯒꯤ ꯅꯤ ꯃꯗ ꯑꯁ ꯃꯇꯝꯒ ꯃꯥꯡꯍꯟꯕ ꯌꯥꯕ ꯅꯠꯇꯦ ꯄꯥꯝꯃꯨꯔꯅꯤ
ꯃꯥꯅꯤ ꯃꯥꯅꯤ
ꯏꯇꯥꯑꯣ ꯗꯤ ꯀꯔꯤ ꯀꯔꯤ ꯍꯣꯠꯅꯔꯤꯒꯦ
ꯍꯥ ꯍꯥ ꯑꯩꯁꯨ ꯊꯕꯛ ꯍꯖꯤꯔꯥ ꯁꯨꯕ ꯈ ꯈ ꯆꯠꯂꯦ
ꯑꯣ ꯈꯥꯟꯗ꯭ꯔ ꯇꯣꯏꯁꯤ ꯀꯃꯥꯏꯅ ꯇꯧꯗꯣꯏꯅꯣ ꯍꯧꯖꯤꯛꯁꯦ ꯑꯁ ꯄꯩꯁꯥ ꯇꯥꯟꯕ ꯃꯤꯗ ꯂꯩꯔꯛꯇ꯭ꯔꯦ
ꯃꯥꯅꯤ ꯊꯕꯛ ꯁꯨꯕ ꯍꯧꯖꯤꯔ ꯍꯥꯖꯤꯔ ꯅꯣꯡꯃꯗ ꯆꯥꯝꯃꯉꯥ ꯆꯥꯇ꯭ꯔꯨꯛ ꯁꯤꯅꯗꯤ ꯋꯥꯏꯗꯣ
ꯎꯝ
ꯑꯗꯨꯁꯨ ꯅꯨꯡꯇꯤꯒꯤ ꯁꯨꯕ ꯆꯠꯀꯅꯤ ꯑꯗꯨꯅ ꯊꯕꯛ ꯑꯃꯨꯛ ꯂꯣꯏꯁꯤꯟꯈꯤꯕꯗ ꯑꯃꯨꯛ ꯇꯠꯀꯅꯤ
ꯎꯝ
ꯅꯥ ꯌꯔꯁꯨ ꯄꯨꯂꯞ ꯄꯨꯂꯞ ꯍꯤ ꯆꯂꯤꯗꯣ
ꯅꯥꯁꯦ ꯑ ꯁꯥ ꯌꯥꯖꯔ ꯍꯥꯏ ꯂꯣꯡ ꯀꯅ ꯁꯥꯕꯅꯤꯅ ꯑꯁ ꯑꯅꯥꯇꯣꯏꯔꯦꯀꯣ
ꯃꯥꯅꯤ ꯃꯥꯅꯤ ꯅꯍꯥꯟꯗꯣ
ꯑꯥ
ꯑꯗ ꯑꯩ ꯏꯆꯟꯅꯨꯄꯤ ꯑꯃ ꯂꯩꯗꯅ
ꯑ
ꯃꯥꯅ ꯑꯩꯈꯣꯏꯒꯤ ꯑꯣꯛꯇꯣ ꯆꯥꯅꯤꯡꯉꯦꯅ ꯑꯣꯛꯇꯣ ꯈꯔ ꯊꯣꯡꯉ ꯄꯤꯖꯔꯨꯔꯦ
ꯑꯣ
ꯃꯥ ꯆꯥꯅꯤꯡ ꯃꯟꯕꯗꯨ ꯎꯕꯗ ꯑꯩꯅ ꯈꯔ ꯌꯥꯝꯂꯞꯅ ꯍꯦꯛ ꯊꯣꯡꯉꯨꯔꯦ ꯑꯗ ꯃꯥꯗꯤ ꯐꯖꯅ ꯆꯥꯔꯕꯖꯥꯅꯤꯗꯅ ꯃꯕꯨꯛ ꯅꯨꯡꯉꯥꯏꯇꯗꯅ ꯃꯈꯣꯡ ꯍꯥ ꯗꯔꯤꯅꯦ ꯑꯗꯨꯒꯒ
ꯑꯣ ꯑꯁ
ꯑꯍꯥꯎꯕ ꯆꯥꯔꯁꯨ ꯄꯩꯁꯥꯁꯨ ꯇꯤꯡꯕ ꯑꯗꯨꯒꯤ ꯃꯊꯛ ꯗ ꯑꯃꯨꯛꯁꯨ ꯇꯤꯡꯍꯜꯂꯛꯄ
ꯑꯁ ꯑꯗꯨꯅꯤ ꯍꯧꯖꯤꯛꯇꯤ ꯈꯔ ꯆꯦꯛꯁꯤꯟꯗꯧꯅꯤꯀꯣ ꯅꯥꯕꯁꯦ
ꯎꯝ
ꯄ ꯑꯝ ꯆꯂꯕꯅꯤ
ꯃꯁꯥꯁꯦ ꯈꯪꯆꯣꯟ ꯁꯣꯟꯊꯔꯛꯇꯅ ꯑꯩꯁꯨ ꯌꯦꯡꯕ ꯉꯝꯃꯛꯇꯗꯅ ꯂꯩꯀꯥꯏꯒꯤ ꯂꯥꯏꯌꯦꯡ ꯁꯪ ꯑꯃ ꯂꯩꯌꯦ
ꯎꯝ
ꯂꯥꯏꯌꯦꯡꯁꯪꯗꯨꯗ ꯍꯦꯛ ꯄꯨꯈꯠꯂꯒ ꯑꯥꯗ ꯌꯦꯡꯍꯜꯂꯦ ꯑꯈꯪ ꯑꯍꯩꯁꯤꯡꯗ
ꯍꯅ
ꯐꯔꯦ ꯉꯁꯤꯒꯗꯤ ꯀꯩꯁꯨ ꯇꯧꯗ꯭ꯔꯦ ꯍꯕꯠꯇꯅ ꯃꯁ ꯁꯥꯥꯗꯣ ꯈꯤꯡ ꯈꯤꯦꯡ ꯂꯥꯎꯔꯦ ꯃꯣꯏ ꯑꯥꯗ ꯍꯤꯗꯥꯛ ꯈꯔ ꯏꯔ ꯄꯤꯔꯛꯑꯦ ꯑꯗꯨꯗꯣ ꯄꯤꯖꯕꯗꯒꯤ
ꯑ ꯃꯔꯨꯞꯄꯨ ꯊꯕꯛꯀ ꯈꯔ ꯁꯪꯒꯗ꯭ꯔꯣ
ꯎꯝ ꯊꯕꯛ ꯁꯪꯒꯅꯤ
ꯍꯌꯦꯡ ꯍꯪꯆꯤꯠꯁꯦ ꯑꯩꯈꯣꯏꯒꯤ ꯑꯃ ꯃꯃꯥꯡꯗ ꯄꯨꯈ꯭ꯔꯤ ꯑꯆꯧ ꯑꯃ ꯂꯩꯔꯦ ꯑꯩꯈꯣꯏꯒꯤ ꯑꯗꯨꯒꯤꯗꯣ ꯃꯃꯥꯡꯒꯤ ꯐꯔꯒꯣ ꯑꯥꯑꯅꯣ ꯇꯧꯒꯗꯕ ꯍꯥꯏꯗꯤ ꯄꯜꯂꯤ ꯃꯆꯥ ꯑꯃ ꯊꯣꯟꯒꯗꯕꯅꯤ ꯑꯗꯨꯗ ꯑꯩꯁꯦ ꯄꯩꯁꯥ ꯑꯗꯨ ꯂꯩꯇꯕꯅꯤꯅꯀꯣ ꯃꯤ ꯅꯦꯑꯣꯏꯨꯔ ꯑꯗꯨꯣ ꯄꯩꯁꯥꯗꯑ ꯌꯥꯝ ꯍꯥꯏꯔꯛ ꯀꯅꯤꯗꯨꯅ ꯑꯩꯈꯣꯏ ꯈꯪꯅ ꯆꯥꯟꯅꯕ ꯈꯔ ꯇꯧꯔꯒ ꯇꯣꯏ ꯅꯖꯤ ꯑꯩ ꯍꯥꯏꯦ ꯇꯧ ꯃꯤꯅꯤ ꯇꯧꯜꯁꯤ
ꯇꯧꯅꯁꯤ ꯇꯧꯅꯁꯤ ꯍꯌꯦꯡ ꯍꯌꯦꯡ ꯍꯥꯏꯕ ꯅꯠꯇ꯭ꯔꯣ
ꯁꯤ ꯑꯦꯇꯅꯥ
ꯍꯌꯦꯡ ꯍꯦꯛꯇ ꯂꯥꯛꯂꯒꯦ ꯃꯔꯨꯞ ꯑꯗꯨꯗꯤ
ꯌꯥꯏꯌꯦ ꯌꯥꯏꯌꯦ ꯌꯥꯌꯦ ꯑꯇ ꯂꯩꯌꯦꯗꯤ ꯌꯥꯏꯌꯦ ꯑꯩ ꯆꯍꯤꯗꯤ ꯍ ꯍꯧ ꯈꯜꯂꯤꯅꯤ
ꯑꯣ ꯍꯌꯦꯡ ꯍꯦꯛꯇ ꯂꯥꯜ ꯂꯔꯒꯦꯗꯧꯋꯦ ꯑꯃ ꯃꯔꯨꯛꯈꯤꯕꯣ
ꯑꯩꯅ ꯑꯗꯨꯃꯥꯏꯅ ꯐꯥꯔꯝ ꯑꯆꯧꯕꯗꯣ ꯈꯔ ꯑꯗꯨꯃꯥꯏꯅ ꯄꯖꯤ ꯊꯣꯡꯖꯤꯜꯂꯒ ꯉꯥ ꯃꯆꯥ ꯃꯆꯥ ꯈꯔ ꯈ ꯑꯃꯨꯛ ꯁꯥꯟꯅꯁꯤꯔꯅ ꯈꯜꯂꯤꯕ ꯑꯩꯅ
ꯎꯝ ꯎꯝ
ꯑꯅꯤ ꯄꯉꯥ ꯐꯥꯕꯗꯣ ꯀ ꯆꯠꯄꯅꯤꯅ ꯉꯥ ꯐꯖꯕ ꯆꯥꯈ꯭ꯔꯔ ꯐꯖꯕꯗꯣ ꯊꯦꯡꯅꯕ ꯌꯥꯎꯔꯗꯤ ꯂꯧꯁꯜꯂꯒ ꯈꯔ ꯊꯥꯖꯔꯒ ꯑꯣꯂꯛꯄ ꯆꯍꯤꯗꯠꯂꯗꯤ ꯑꯃꯨꯛ ꯈꯔ ꯈꯅꯒꯗ ꯈꯟꯕꯒꯤ ꯋꯥꯗ
ꯃꯥꯅꯤ ꯃꯥꯅꯤ ꯉꯥ ꯆꯥꯔ ꯐꯖꯕ ꯍꯥꯏꯔꯒ ꯑꯩꯈꯣꯏꯒꯤ ꯊꯥꯏꯅꯒꯤ ꯉꯥ ꯆꯥꯔꯁꯦ ꯏꯄꯥ ꯏꯄꯨꯒꯤ ꯍꯥꯛꯇꯛꯇꯒꯤ ꯂꯩꯔꯛꯄ ꯉꯥꯁꯦ ꯍꯧꯖꯤꯛꯁꯦ ꯃꯨꯠꯄ ꯌꯥꯎꯔꯤꯅꯤ
ꯃꯨꯠꯂꯦ ꯃꯨ ꯍꯧꯖꯤꯛ ꯑꯁ ꯃꯄꯥꯟꯂꯣꯝꯗ ꯂꯥꯛꯄ ꯉꯥ ꯁꯤꯅꯅꯦ ꯃꯍꯨꯠ ꯁꯤꯔꯦ ꯇꯧꯔꯤꯁꯦ
ꯁꯤꯂꯦ ꯁꯤꯂꯦ ꯑꯩꯈꯣꯏꯒꯤ ꯁꯤꯗꯒ ꯎꯝ ꯉꯥ ꯀꯛꯐꯝꯗꯒ ꯌꯣꯜꯂꯤꯁꯦ ꯑꯁ ꯐꯖꯅ ꯑꯩꯈꯣꯏꯒꯤ ꯆꯥꯕꯗꯖꯨꯅꯦ ꯅꯨꯡꯉꯥꯏꯇꯕꯩ ꯇꯥꯏꯞ ꯇꯧꯋꯦꯕ ꯊꯥꯎꯅ ꯑꯃꯃꯣꯝ ꯊꯣꯛꯏꯕ
ꯎꯝ ꯍꯥꯎ ꯇꯅꯦ ꯍꯧꯖꯤ ꯀꯥꯟ ꯉꯥꯖꯦ ꯃꯆꯤꯟꯖꯥꯛꯅꯅꯤ ꯈꯪꯗꯦ ꯑꯃꯅꯤ ꯈꯪꯗꯦ ꯇꯧꯔꯛꯏꯁꯦ
ꯎꯝ ꯃꯣꯏꯒꯤ ꯎꯟꯗ ꯌꯣꯝꯃꯒ ꯄꯨꯔꯛ
ꯀꯅꯤ ꯍꯥꯎ ꯀ
ꯎꯝ
ꯑꯗꯨꯝ ꯏꯁꯥꯅ ꯈꯔ ꯏꯁꯥꯅ ꯈꯔ ꯌꯣꯛꯆꯕ ꯉꯥꯅꯤꯅ ꯍꯥꯎꯏ꯫
ꯎꯝ-ꯎꯝ-ꯑꯩꯖꯨ꯫ ꯂꯩꯔꯒ ꯆꯥꯗꯦ ꯆꯥꯅꯤꯡꯉꯀꯥꯟꯗ ꯏꯟ ꯁꯣꯟꯕꯅꯤ ꯈꯪꯗꯦ ꯇꯧꯗꯅ ꯈꯣꯏ ꯆꯨꯞꯄꯅꯤ ꯈꯪꯗꯦ꯫ ꯇꯧꯔꯒ ꯐꯥꯔ ꯆꯥꯏꯌꯦ꯫
ꯎꯝ ꯑꯗꯨꯅꯦ ꯍꯥꯎꯗꯣꯏꯅꯦ ꯏꯪꯁꯥꯡꯒꯤꯗꯤ꯫ ꯑꯗꯨꯒꯤꯗꯤ ꯑꯥꯁ꯫ ꯑꯇꯣꯞ ꯑꯇꯣꯞꯄ ꯊꯨꯅ-ꯊꯨꯅ ꯆꯥꯎꯕꯅꯦꯅ꯫ ꯊꯣꯛꯏꯕ ꯃꯌꯥꯝꯁꯤꯅ ꯌꯥꯗ꯭ꯔꯦꯕ꯫ ꯉ ꯆꯥꯕ ꯌꯥꯗ꯭ꯔꯦꯕ ꯎꯝ ꯆꯥꯔꯦꯗ ꯈꯔ
ꯃꯔꯨꯞꯄꯨ ꯀꯩꯅꯣ ꯆꯥꯅꯤꯡꯕ꯭ꯔꯣ ꯃꯥꯏꯔꯦꯟ ꯆꯥꯅꯤꯡꯕ꯭ꯔꯣ꯫
ꯆꯥꯅꯤꯡꯉꯤꯅꯦ ꯄꯥꯟꯕ꯭ꯔꯣ
ꯏꯁ ꯃꯥꯢꯔꯦꯟ ꯄꯥꯂꯦ ꯐꯖꯅ ꯑꯩꯈꯣꯏꯒꯤ ꯃꯌꯦꯟꯖꯦ ꯑꯩꯈꯣꯏꯒꯤ ꯑꯆꯧ ꯑꯆꯧꯕ ꯈꯣꯢꯒꯤ ꯁꯅꯥ ꯃꯥꯏꯔꯦꯟꯒ ꯍꯥꯏꯅꯕ ꯑꯩꯈꯣꯏꯒꯤ ꯃꯍꯤꯒ ꯅꯞ ꯅꯞ ꯂꯥꯎꯅ ꯊꯣꯛꯄꯤꯗꯣ
ꯎꯝ
ꯑꯗꯨꯒꯗꯣ ꯃꯌꯥꯝ ꯄꯥꯜꯂꯤꯌꯦ ꯢꯁ ꯌꯨꯝꯒ ꯇꯦꯛꯊꯗ꯭ꯔꯣ ꯖꯥ ꯌꯨꯝꯊꯛꯇ ꯄꯥꯟꯕ ꯃꯌꯥꯝ ꯆꯪ ꯌꯣꯈꯠ ꯄꯗ
ꯑꯣ-ꯑꯣ ꯑꯗꯨꯗꯤ ꯍꯌꯦꯡ ꯂꯥꯛꯄꯗ ꯄꯥꯏꯔꯛꯎꯅꯦ ꯑꯃꯅꯤꯇꯪ
ꯄꯥꯏꯔꯛꯀꯦ ꯄꯥꯏꯔꯛꯀꯦ ꯎꯝ ꯎꯝ ꯑꯩꯈꯣꯏꯒꯤ ꯍꯥꯎꯁꯨ ꯌꯥꯝꯅ ꯍꯥꯎꯋꯦꯕ ꯃꯥꯏꯔꯦꯟꯖꯦ
ꯑꯣ
ꯍꯌꯦꯡ ꯄꯥꯏꯔꯛꯀꯦ ꯃꯔꯨꯞꯀꯤ
ꯍꯥꯏꯗꯤ ꯍꯥꯎꯔꯗꯤ ꯃꯔꯨ ꯂꯧꯍꯧꯔꯒ ꯑꯩꯅꯃꯨꯛ ꯊꯥꯕ ꯌꯥꯏꯗꯅ
ꯑꯧ ꯑꯧ ꯃꯃꯥꯡꯗ ꯑꯩꯖꯨ ꯀꯨꯏꯔꯦ ꯑꯗ ꯃꯔꯨꯔ ꯒꯤ ꯃꯌꯨꯝꯗ ꯆꯠꯂꯨꯕ ꯑꯗꯨ ꯗ ꯃꯔꯨ ꯑꯃꯅ ꯄꯤꯔꯛꯄꯅꯦ ꯑꯗꯩ ꯑꯩꯅ ꯃꯔꯨꯗꯣ ꯌꯥꯝ ꯍꯥꯎꯕꯗꯨꯗ ꯑꯩꯅ ꯃꯔꯨꯗꯣ ꯂꯧꯊꯣꯒ ꯊꯝꯍꯧꯋꯦ ꯆꯔꯥꯒꯗꯤ ꯃꯥꯏꯔꯦꯜ ꯑꯃꯅ
ꯍꯨꯍ
ꯇꯔꯨꯛ ꯇꯔꯦꯠ ꯆꯥꯕꯗ ꯃꯌꯥꯝ ꯑꯃꯅ ꯂꯦꯝꯃꯦ
ꯑꯕꯨꯉꯣ
ꯆꯔꯥ ꯑꯅꯤꯔꯛ ꯊꯣꯛꯅ ꯆꯥꯅꯩꯌꯦ ꯃꯌꯦꯟꯗꯣ ꯌꯥꯝ ꯆꯥꯎꯑꯦꯕ
ꯑꯩꯁ ꯑꯩ ꯑꯗꯨꯗꯤ ꯑꯩ ꯆꯥ ꯂꯧ ꯌꯥꯔꯔꯣꯏ
ꯍꯣꯏ ꯑꯩ ꯆꯥꯎꯍꯟꯕ ꯑꯗꯨꯗ ꯑꯩꯗꯤ ꯃꯍꯥꯎꯒ ꯂꯩꯔꯣꯏꯗ꯭ꯔꯥꯅ ꯈꯟꯕꯅꯦ ꯀꯥꯛ-ꯀꯥꯛ-ꯀꯥꯛ ꯂꯥꯎꯔꯒ ꯍꯥꯎꯔꯣꯏꯗ꯭ꯔꯥ ꯀꯜꯂ ꯇ꯭ꯔꯥꯅ ꯈꯟꯕꯅꯤ ꯏꯁ ꯌꯥꯝ ꯍꯥꯎꯋꯦ ꯃꯗꯨ
ꯑꯁ ꯑꯩ-ꯆꯥ ꯂꯧꯒꯦ ꯆꯥ-ꯑꯩ-ꯑꯗꯨ ꯑꯩꯅ ꯈꯔꯒ ꯃꯥꯏꯔꯦꯟ ꯄꯥꯝꯖꯕ ꯃꯥꯏ ꯏꯁꯥꯡꯗꯣ ꯍꯥꯎꯏꯗꯅ ꯑꯗꯨꯅ ꯑꯩ ꯑꯁ ꯆꯥꯔ ꯂꯧꯗ ꯌꯥꯔꯔꯣꯏ
ꯏꯇꯥꯎ ꯃꯗꯨ ꯅꯪ ꯆꯥꯔ ꯂꯧꯒꯦꯗꯤ ꯋꯥ-ꯅꯨꯡ ꯁꯃꯟ ꯈꯥꯅꯕ ꯐꯖꯅ ꯁꯦꯝꯖꯤꯜꯍꯧꯔꯣꯍꯦ
ꯑꯦ ꯁꯦꯝꯗꯤ ꯑꯩꯈꯣꯏ ꯃꯃꯥꯡ ꯐꯪꯕꯗꯨꯗꯀꯣ ꯁꯦꯝꯃꯗ
ꯎꯨꯝ ꯁꯃꯟꯒ ꯇꯦꯛꯇꯣꯔꯤꯖꯥꯠꯅꯤꯍꯦ ꯅꯪ
ꯎꯝ ꯑꯩ ꯐꯖꯅ ꯁꯦꯝꯃꯗꯝꯅꯤ ꯕꯥꯏ ꯑꯗꯨꯒ ꯑꯩꯁꯨ ꯍꯥꯏꯗꯤ ꯏꯟꯖꯥꯡ ꯅꯥꯄꯤꯗꯣ ꯑꯩꯁꯨ ꯌꯥꯝ ꯊꯥꯗꯦꯕ
ꯍꯣꯏ-ꯍꯣꯏ ꯑꯗꯨ ꯃꯈꯥꯗ-ꯃꯈꯥꯗ ꯄꯥꯜꯍꯟꯕꯁ ꯨ ꯑꯗꯨ ꯅꯨꯡꯉꯥꯏꯇꯦꯌꯦ ꯃꯈꯣꯏꯁꯦ
ꯅꯨꯡꯉꯥꯏꯇꯦ ꯅꯨꯡꯉꯥꯏꯇꯦ ꯍꯦꯛꯇ ꯇꯤꯟ ꯆꯥꯏꯅꯦ
ꯍꯣ-ꯍꯣꯏ ꯑꯗꯩꯗꯤ ꯈꯣꯏꯅꯨꯡꯅ ꯆꯨꯞ ꯄꯁꯨ ꯅꯨꯡꯉꯥꯏꯇꯕꯅꯤꯅ
ꯎꯝ
ꯑꯩꯒꯤ ꯋꯥꯗꯤ ꯀꯩꯒꯨꯝꯕ ꯆꯦꯈꯥꯎꯒꯨꯝꯕ ꯑꯃ ꯇꯧꯔꯀꯣ
ꯎꯨꯝ
ꯄꯥꯟ ꯍꯧꯔꯛꯄꯗꯒꯤ ꯈꯣꯏ ꯅꯨꯡꯅꯒ ꯆꯨꯞꯇ꯭ꯔꯤꯀꯥꯟꯗ ꯌꯣꯝꯁꯤꯜꯂꯒ ꯊꯝꯕꯤꯍꯧꯕ
ꯑꯧ-ꯑꯧ ꯃꯥꯅꯤ ꯑꯗꯨꯃꯥꯏꯅ ꯈꯔ ꯆꯦꯛꯁꯤꯟꯗ꯭ꯔꯗꯤꯀꯣ ꯍꯦꯛꯇ ꯆꯥꯕ ꯐꯪꯗꯦ ꯂꯧꯁꯤꯟꯕ ꯉꯝꯗꯕ ꯆꯨꯞꯄꯨꯅꯤ ꯑꯃꯒꯃꯨꯛ ꯇꯧꯅꯤ ꯈꯣꯏꯅ ꯆꯨꯞꯄꯖꯦ ꯁꯠ ꯄꯨꯝꯒꯜꯂꯦꯕ
ꯎꯝ ꯎꯝꯒꯜꯂꯦ ꯍꯦꯛꯇ ꯑꯩꯗꯤ ꯈꯣꯏꯅ ꯆꯠꯄ ꯍꯥꯏꯔꯒ ꯍꯩꯅꯧꯖꯨꯖꯨ ꯍꯩꯅꯧꯗꯒꯤ ꯀꯩꯗꯒꯤ ꯑꯩꯗꯤ ꯂꯣꯏꯅ ꯆꯦꯛꯈꯥꯎꯅ ꯎꯞꯁꯜꯂꯨ- ꯎꯞꯁꯜꯂꯞ ꯀꯩꯅꯣ ꯇꯧꯍꯜꯂꯕꯅꯦ ꯄꯥꯜꯍꯜꯂꯕꯅꯦ
ꯑꯗꯨꯅꯤꯅꯦ ꯑꯗꯨꯅꯦ ꯑꯁ ꯈꯪꯗꯦꯅꯦ ꯇꯧꯔꯤꯖꯦ ꯍꯌꯦꯡ ꯂꯥꯛꯄꯗ ꯈꯔ ꯍꯦꯛ ꯄꯥꯏꯔꯛꯑꯣ ꯑꯩꯁꯨ ꯆꯥꯔ ꯂꯧꯒꯦ ꯑꯗꯨꯒ ꯊꯥꯔꯒ ꯌꯦꯡꯉꯨꯒꯤꯒꯦ ꯐꯖꯅ ꯍꯥꯎꯔꯒꯗꯤꯀꯣ ꯃꯌꯥꯝ ꯊꯥꯔꯒ ꯍꯦꯛꯇ- ꯄꯥꯛꯇꯛꯅ ꯊꯥꯔꯗꯤ ꯁꯦꯟꯐꯝꯅꯦ ꯂꯧꯁꯤꯟꯕ ꯉꯝꯗꯕ ꯁꯤꯅꯤ ꯇꯧꯔꯤꯖꯦ ꯑꯗꯨꯕꯨ ꯍꯌꯦꯡ ꯃꯔꯨꯞ ꯂꯥꯛꯄꯗ ꯍꯦꯛ ꯄꯥꯏꯔꯛꯑꯣ ꯑꯃ ꯑꯅꯤ ꯍꯦꯛ ꯑꯩꯈꯣꯏꯁꯨ ꯆꯥꯅꯕꯀꯣ-
ꯄꯥꯏꯔꯛꯀꯦ ꯄꯥꯏꯔꯛꯀꯦ ꯃꯔꯨꯞ ꯐꯔꯦ ꯃꯔꯨꯞ ꯑꯗꯨꯨꯗꯤ ꯍꯌꯦꯡ ꯂꯥꯛꯄꯗ ꯑꯩ ꯄꯥꯏꯔꯛꯑꯒꯦ-
ꯄꯥꯏꯔꯛꯑꯣ ꯄꯥꯏꯔꯣ
ꯎꯝ-
ꯐꯔꯦ ꯐꯔꯦ ꯑꯗꯨꯗꯤ ꯑꯥ